ꯌꯥꯔ ꯈꯜꯂꯨ ꯇꯥꯏ ꯇꯥꯏ
ꯑ ꯀ
ꯎꯝ ꯑꯗꯣ ꯅꯪ ꯀꯩꯅꯣ ꯂꯩꯅꯤꯡꯕ꯭ꯔꯣ ꯁ꯭ꯀꯤꯟ ꯀꯦꯌꯔꯒꯤ ꯄꯣꯠ ꯑꯃꯀ꯭ꯔꯣꯖꯥꯔꯦꯛꯁꯀꯤ ꯀ꯭ꯂꯤꯟꯖꯔꯗꯣ ꯈꯪꯕ꯭ꯔꯥ
ꯎꯝ
ꯎꯝ ꯑꯗꯨꯗꯣ ꯑꯗꯨꯗꯣ ꯁꯨꯄꯥ ꯍꯥꯆꯥ ꯊꯨꯛꯇ
ꯑꯩ ꯅꯍꯥꯟꯗ ꯍꯤꯃꯥꯂꯌꯥꯒꯤ ꯑꯃ ꯂꯧꯔꯦ
ꯍꯥꯥ
ꯑꯩ ꯑꯍꯣ
ꯑꯇꯥꯡꯕ ꯁꯤꯟꯅ ꯑ ꯑꯩꯅ ꯇꯤꯔꯥꯗꯤ ꯌꯦꯡ ꯀꯗꯄꯥꯄꯥꯁꯤꯡꯅ ꯍꯣꯏꯅꯦ ꯍꯣꯏꯅꯤ ꯍꯣꯏꯅꯤ ꯍꯣꯏꯅꯤ ꯌꯥꯅꯤ ꯑꯗꯣ ꯑꯩꯅꯦ ꯅꯍꯥꯟꯅꯦ ꯂꯥꯏ ꯍꯔꯥꯎꯕꯗ ꯀꯤꯔꯕꯨꯕꯗꯤꯦ ꯑꯗ ꯃꯥꯥꯏ ꯐꯨꯔꯤꯖ ꯑꯁ ꯈꯨꯠꯊꯣꯛꯅꯕ ꯆꯥꯁꯦ ꯌꯨꯝꯄ ꯇꯧꯕꯅ ꯌꯥꯗ꯭ꯔꯦ ꯃꯥꯏ ꯑꯁ ꯋꯥ꯭ꯋꯥꯏꯠ ꯍꯦꯠꯁ ꯍꯥꯏꯗꯣꯏꯔꯥ ꯈꯪꯗꯌꯦ ꯑꯃ ꯈꯪꯅ ꯁꯤꯖꯤꯟꯅꯅꯥꯔ ꯅꯥꯔꯒ ꯃꯆꯥ ꯃꯆꯥ ꯃꯆꯥ ꯊꯣꯛꯣꯛꯑꯒ ꯎꯝ ꯎꯝ ꯑꯗꯨ ꯌꯥꯝ ꯇꯧꯋꯦ ꯍꯥꯏꯕ ꯎꯝ ꯑꯩ ꯑꯩꯁꯤ ꯂꯤꯛꯄ ꯌꯥꯗ꯭ꯔꯦꯅ ꯀꯛꯈ꯭ꯔꯕꯅꯦ ꯑꯃ
ꯑꯗꯨꯗꯣ ꯀꯃꯥꯏꯅ ꯇꯧꯔꯤꯅꯣ ꯈꯪꯗꯦ ꯑꯗꯨꯝ ꯂꯧꯊꯣꯛꯑꯕꯨꯗꯤ ꯐꯕꯅꯦ
ꯍꯕꯅꯤ ꯂꯧꯊꯣꯛꯑ ꯐ ꯑꯛꯇ ꯈꯨꯠꯊꯣꯛ ꯉ ꯑꯃ ꯍꯟꯗꯛꯇꯤ ꯑꯗꯨ ꯃꯣꯏꯅ ꯅꯪꯒꯤꯁꯦ ꯃꯥꯏ ꯇꯥꯕ ꯁꯦꯡꯗꯕꯩꯅꯦ ꯑꯩ ꯑꯩꯒꯤꯗꯣ ꯑꯗꯨ ꯑꯃꯒ ꯑꯣꯔꯗꯤꯅꯔꯤꯒꯤ ꯑꯃꯒꯛꯕꯨ ꯀ ꯐꯩꯌꯦꯕ ꯆꯥꯛꯊꯠ
ꯐꯗꯤꯗꯨꯣ ꯈꯔ ꯆꯣꯠꯂꯒ ꯍꯧꯖꯤꯛꯀꯤ ꯐꯦꯁ ꯋꯥꯁꯁꯨ ꯑꯗꯨꯝ ꯑꯃꯗ ꯇꯩꯔꯒ ꯑꯗꯨꯝ ꯈꯔ ꯇꯞꯄ ꯃ ꯑꯅꯤ ꯑꯍꯨꯝ
ꯑꯝ
ꯑꯗ ꯐꯥꯕ ꯌꯥ
ꯄꯁꯥꯁꯦ ꯊꯨꯡꯁꯤꯜꯂꯒꯦ ꯇꯧꯕ ꯌꯥꯔꯣꯏꯗꯤ ꯑꯗꯨꯣꯔꯦ ꯑꯗꯨꯒꯤ ꯑꯃꯨꯛ ꯆꯠꯈꯤ ꯇꯧꯔꯦ ꯀꯂꯤꯁꯤꯒ ꯆꯅꯤ ꯆꯠꯈꯤꯗꯧꯔꯦ
ꯍꯥ ꯏꯁꯤꯡ ꯑꯃ ꯆꯥꯅꯤꯌꯦ
ꯑ ꯑꯇꯩ ꯀꯩꯅꯣꯅꯦ ꯐꯦꯁꯋꯥꯁ ꯑꯃꯒ ꯀꯩꯅꯣ ꯑꯃꯒ ꯂꯩꯕ ꯁꯤꯔꯝ ꯑꯃꯒ
ꯁꯤꯔꯃ
ꯁꯤꯔꯝꯁꯤꯁꯨ ꯆꯥꯇ꯭ꯔꯨꯛ ꯀꯨꯃꯥꯏꯅ ꯀꯣꯖꯥꯔꯤꯁꯤ ꯅꯠꯇꯦ ꯑꯣꯔꯗꯤꯅꯔꯤ
ꯑꯣ ꯑꯗꯨꯅꯔꯤꯗꯤ ꯐꯥꯔ ꯑꯣꯔꯗꯤꯅꯔꯤ ꯒ꯭ꯂꯥꯏꯀꯣꯂꯤꯛ ꯑꯦꯁꯤꯠꯇꯨ ꯄꯥꯟꯕꯥꯟꯕꯅꯤꯅꯦ
ꯎꯝ ꯑꯗꯣ ꯍꯣꯡꯅ ꯀꯛꯄꯤꯔꯛꯈꯤꯌꯦꯦ ꯑꯩꯅ ꯀꯛꯄꯤꯔꯛꯑꯣ ꯑꯩ ꯄꯥꯝꯃꯨꯗ꯭ꯔꯦꯅ ꯑꯗꯨꯝꯗꯤ ꯂꯩꯍꯧꯔꯒꯦꯅ ꯈꯜꯂꯦꯕꯅꯤ
ꯍ ꯎ ꯚꯦꯠꯀꯔꯁꯦ ꯑꯥ ꯇꯥꯔꯝꯅꯤꯅ ꯑꯩꯗꯤ ꯈꯪꯍꯧꯗꯣꯏꯅ
ꯀꯩꯅꯅꯣ
ꯑꯩ ꯋꯦꯠꯇ ꯐꯤꯞꯇꯤ ꯊ꯭ꯔꯤ ꯄꯣꯏꯟ ꯁꯚꯦꯟ ꯂꯔꯅꯦꯕ
ꯑꯩꯁ ꯈꯨꯗ ꯑꯝꯇ ꯁꯣꯛꯅ ꯌꯥꯏꯌꯦ ꯑꯗꯨꯗꯤ ꯌꯥꯗ꯭ꯔꯣ
ꯌꯥ
ꯁꯣꯗ ꯁꯣꯛꯅ ꯌꯥꯏ ꯂꯝ ꯃꯥꯟꯅꯔꯛꯇꯧꯔꯦꯕꯅ
ꯃꯅꯔꯄ ꯋꯥꯅꯤ
ꯀ ꯌꯥꯝ ꯇꯔꯦ ꯑꯗꯨꯗꯤ
ꯑꯗꯨ ꯅꯤꯁꯤ ꯍꯦꯠ ꯄꯥꯝꯗ꯭ꯔꯕꯅ
ꯑꯗꯣ ꯑꯗꯨ ꯑꯗꯣ ꯑꯗꯨꯝ ꯑꯋꯥꯏꯗ ꯑꯗꯨꯝ ꯂꯩꯅꯕ ꯇꯧꯔꯣ ꯃꯦꯠꯇꯨꯗ ꯍꯦꯟꯖꯦꯟ ꯀꯠꯂꯣ ꯖꯥꯖꯥꯜꯂꯨꯔꯅꯨ
ꯑꯣꯣꯏ ꯁꯤꯂꯥꯏꯕꯨ ꯇꯀꯦꯤꯡꯒꯜ ꯇꯃ ꯌꯥꯎꯨ ꯃꯤ ꯃ ꯀꯩꯅ ꯍꯣꯁꯇꯦꯜꯗ ꯂꯥꯛꯄꯁꯤꯗꯤ ꯀꯪꯉꯦꯅ ꯌꯨꯝꯗ ꯂꯩꯔꯗꯤ ꯑꯃꯨꯣꯏ ꯈꯜꯂꯦ ꯆꯠꯂ ꯃ ꯈꯂꯒꯕꯨꯇꯦ꯫
ꯅꯪ ꯍꯣꯁꯇꯦꯜ ꯆꯠꯅꯤꯡꯉꯦ ꯑꯗꯨꯗꯤ
ꯑꯗꯨꯕꯨꯗꯤ ꯎꯝ ꯍꯞꯇꯥ ꯑꯃ ꯂꯩꯗꯨꯅꯦ꯫ ꯑꯩꯗꯤ ꯃꯟꯗꯦ ꯅꯗ ꯇ꯭ꯌꯨꯁꯗꯦꯗꯗꯤ ꯆꯠꯠꯇꯣ ꯃꯥꯔ
ꯑꯣꯀꯦ ꯑꯩꯁꯦ꯫ ꯀꯩꯅꯣꯝꯃ ꯑꯩꯈꯣꯏꯒꯤ ꯅꯤꯅꯦ ꯑꯃ ꯉꯔꯥꯡ ꯑꯩꯅ ꯑꯉꯥꯡ ꯑꯃ ꯊꯝꯃꯛꯄꯗꯣ ꯏꯁꯇꯦꯇꯁ ꯑꯃ
ꯎꯝ ꯎꯝ ꯎꯝ
ꯑꯣ ꯑꯗꯨꯗꯨꯣ ꯃꯆꯥ ꯄꯣꯛꯄꯗꯣ ꯁ꯭ꯀꯨꯜꯗꯣ ꯃꯥ ꯁ꯭ꯀꯨꯜ ꯄꯨꯕ ꯌꯥꯎꯕꯅꯦꯕ
ꯎꯝ
ꯃꯍꯨꯠ ꯄꯨꯕꯤꯒꯦꯔꯥ ꯍꯥꯏꯌꯦ꯫ ꯅꯨꯃꯤꯠꯄꯨꯗꯤ ꯌꯥꯝ ꯌꯥꯝꯗꯦ ꯇ꯭ꯋꯦꯟꯇꯤ ꯋꯥꯟ ꯗꯦꯖꯃꯨꯛ꯫ ꯁꯨꯇꯤ ꯄꯤꯗꯦ ꯌꯥꯕ꯭ꯔꯥ ꯀꯩꯅꯣꯗꯨꯒꯤ꯫ ꯃꯍꯨꯠꯁꯦ ꯑꯩꯅ ꯄꯨꯗꯣꯏꯗꯤ ꯌꯨꯝꯗꯩ ꯄꯨꯒꯦ ꯆꯠꯀꯦ ꯇꯧꯕꯅꯦꯕ꯫
ꯄꯩꯁꯥꯗꯤ ꯀꯌꯥ ꯑꯣꯏꯕ
ꯈꯪꯗꯦ ꯑꯗꯨꯒ ꯑꯝꯇ ꯍꯥꯏꯅꯗꯦ꯫
ꯍꯥꯏꯕꯅꯤ꯫
ꯑꯗꯣ ꯁꯨꯝ ꯑꯦꯛꯁꯄꯔꯤꯌꯦꯟꯁꯁꯦ ꯑꯗꯨꯝ ꯄꯤꯔꯛꯀꯅꯦꯕꯕꯕꯤꯕꯨꯗꯤ꯫ ꯑꯗꯨ ꯑꯃꯨꯛ ꯄꯨꯔꯗꯤ ꯁꯤꯗ ꯂꯩꯈꯤꯗꯧ ꯃꯥꯜꯂꯦ ꯑꯗꯣ ꯄꯨꯗ꯭ꯔꯕꯨꯗꯤ꯫ ꯂꯥꯗꯕꯅꯤ꯫
ꯏꯁ ꯇ꯭ꯋꯦꯟꯇꯤ ꯋꯥꯟ ꯗꯦꯖꯇꯗꯤ ꯑꯩꯈꯣꯏꯗꯣ ꯑꯃꯗꯣ ꯁꯤꯂ ꯇꯧꯔꯤ꯫
ꯑꯣ ꯀꯩꯅꯣꯁꯨꯗꯤ ꯂꯩꯅꯤ ꯀꯩꯅꯣ ꯑꯗꯣ ꯍꯧꯖꯤꯛ ꯍꯧꯖꯤꯛ ꯈꯪꯗ꯭ꯔꯤꯌꯦ ꯑꯗꯨ ꯄꯣꯠꯇꯣ ꯑꯩ ꯍꯧꯖꯤꯛ ꯍꯧꯖꯤꯛ ꯇꯧꯗꯣꯏꯔꯥ ꯀꯌꯥꯝ ꯀꯨꯏ ꯂꯩꯔꯦ ꯇꯧꯗꯣꯏꯅꯣ ꯈꯪꯗ꯭ꯔꯤꯕ ꯃꯤ ꯑꯃꯗꯤ ꯃꯍꯨꯠ ꯁꯤꯜꯂꯤꯗꯤ ꯍꯥꯏꯕꯅꯦꯕ꯫ ꯑꯗꯨꯒꯤ ꯌꯦꯟꯁꯦꯅ ꯑꯗꯣ ꯇꯔꯛꯀꯥꯟ ꯀꯩꯅꯣ ꯅꯨꯃꯤꯠꯇ ꯆꯠꯇ꯭ꯔꯁꯨ ꯄꯨꯔꯅꯤꯃꯥ ꯅꯨꯃꯤꯠ ꯑꯃ ꯇꯥꯕ ꯁꯨꯇꯤ ꯂꯩꯕ ꯑꯃ ꯆꯠꯂꯁꯨ ꯌꯥꯏꯦ ꯇꯧꯔꯀꯦ ꯑꯗꯨꯕꯨ
ꯗꯁꯨꯌꯦ ꯄꯨꯅꯤꯃꯥꯒꯨꯝꯕꯥꯟꯗꯥ ꯨꯂꯥꯏ ꯑꯦ꯫
ꯄꯨꯔꯅꯤꯃꯥꯁꯤ ꯉꯔꯥꯡ ꯅꯍꯥꯟꯗꯩꯗ ꯉꯥꯏꯔꯤꯕꯅꯤ꯫
ꯑꯗꯨꯅ ꯖꯟꯗꯅꯤꯗꯅ꯫
ꯖꯨꯂꯥꯏ ꯖꯨꯂꯥꯏ ꯀꯦꯟ ꯀꯔꯝ ꯀꯥꯟ ꯀꯥꯡꯦꯟꯒ ꯃꯤ ꯁꯨꯗꯤ ꯊꯔꯛꯀꯅꯤꯗ
ꯖꯨꯟ ꯗꯤ ꯀꯩꯅꯣꯗ ꯇ꯭ꯋꯦꯟꯇꯤ ꯅꯥꯏꯟ ꯇꯉꯅ
ꯀ ꯁꯙꯥ ꯀꯨꯃꯥ ꯑꯗꯨꯃꯥꯏꯅ ꯍꯥꯏꯕꯅꯦ ꯑꯗꯣ ꯑꯩꯅꯗꯤ ꯌꯕꯤꯗ ꯑꯣꯏꯅ ꯑꯗꯨꯝ ꯆꯠꯀꯦꯅ ꯍꯥꯏꯕ ꯑꯈꯣꯏꯃꯗ ꯁꯥꯎꯔꯛꯑꯗꯤ ꯈꯪꯗꯦ꯫ ꯆꯞ ꯆꯥꯅ ꯀꯟꯐꯥꯔꯝ ꯇꯥꯕ ꯋꯥꯗꯤ ꯅꯠꯇꯦꯕ꯫
ꯎꯝ
ꯑꯗꯨ ꯁꯨꯝ ꯍꯥꯏꯕ ꯋꯥꯅꯤ ꯈꯪꯗꯦ ꯑꯗꯨ ꯌꯦꯡꯉꯒ ꯂꯥꯛꯀꯅꯤ ꯑꯩ
ꯑꯣ ꯑꯩ ꯀꯆꯤ ꯑ ꯌꯦ꯫ ꯀꯣꯇꯤꯖ ꯌꯦꯡꯗꯦ ꯀꯣꯊꯤ ꯌꯦꯗꯕꯤꯗ ꯍꯧꯖꯤꯛ ꯃꯐꯝꯗꯨꯗꯤ ꯂꯥꯏ ꯑꯗꯨ ꯐꯜꯅ
ꯈ ꯅꯨꯄꯥꯗꯨꯅ ꯍꯥꯏꯔꯛꯇꯣꯏꯅꯦꯕ ꯎꯝ ꯏꯃꯨꯡꯒꯤ ꯃꯔꯝꯗ ꯎꯝ
ꯑꯩꯒꯤꯗꯤ ꯌꯦꯡꯕꯕꯨ ꯌꯦꯡꯗ꯭ꯔꯤꯉꯩꯗ ꯅꯨꯄꯥꯅ ꯑꯩ ꯅꯨꯄꯥ ꯃꯔꯤ ꯁꯤ ꯐꯠꯇꯤꯌꯦ꯫
ꯀꯔꯤ
ꯅꯨꯄꯥ ꯃꯔꯤ ꯐꯇꯤ
ꯅꯨꯄꯥ ꯃꯔꯤ ꯐꯠꯇꯦꯌꯦ
ꯑꯣꯏ ꯂꯥꯏ ꯈꯨꯔꯨꯝ ꯊꯣꯛꯑꯣ ꯈꯣꯠꯂꯣ ꯇꯧꯔꯒ ꯍꯥꯏꯌꯦ ꯑꯃ ꯁꯅꯥ ꯈꯣꯡꯅꯥꯡ ꯍꯥꯏꯕ꯭ꯔꯥ
ꯎꯝ
ꯑꯗꯨꯏꯗꯨ ꯐꯤꯒ ꯌꯦꯄꯒ ꯂꯪꯒ ꯇꯧꯔꯒ ꯂꯩ ꯇꯔꯦꯠꯔ ꯃꯉꯥꯔ ꯑꯉꯥꯎꯕ ꯀꯠꯔꯣ ꯗꯨꯛ ꯀꯩꯀꯥ ꯀꯦꯟꯗꯜ ꯀꯩꯀꯥ ꯊꯥꯔꯒ ꯐꯍꯟꯕꯤꯌꯨ ꯑꯩ ꯍꯥꯏꯌꯨ ꯑꯩꯅꯕꯨꯗꯤ ꯑꯩꯈꯣꯏ ꯃꯥ ꯇꯧꯔꯁꯤ
ꯅꯪ ꯅꯪ ꯇꯧꯕꯗꯤ
ꯑꯩ ꯇꯧꯕꯁꯨ ꯌꯥꯏ ꯑꯗꯨꯝ ꯈꯣꯏꯃꯥꯅ ꯇꯧꯔꯁꯨ ꯑꯗꯨꯝ ꯌꯥꯏ
ꯌꯨꯝ ꯌꯨꯝ ꯂꯩꯀꯥꯟꯗ ꯇꯧꯊꯣꯛꯍꯧꯅ ꯑꯗꯨꯝꯕꯗꯨꯗꯤ
ꯑꯗꯨ ꯅꯨꯃꯤꯠ ꯂꯩꯕꯅꯦ ꯀꯩ ꯅꯨꯃꯤꯠꯅꯣ ꯀꯩꯅꯣ ꯍꯥꯏꯕꯅꯦ ꯀꯨꯟꯃꯥꯊꯣꯏꯅꯤ ꯄꯥꯟꯕ ꯗꯤꯋꯥꯂꯤ ꯃꯥ ꯊꯣꯏꯅꯤ
ꯇꯧ ꯍꯥꯏꯔꯕ
ꯀꯨꯟꯃꯥꯊꯣꯏꯅꯤꯗꯤ ꯀꯨꯔꯝꯃꯔꯣꯏꯌꯦ ꯉꯁꯤ ꯀꯌꯥꯅꯤꯅꯣ ꯄꯥꯜꯂꯝꯅꯤꯑꯦ ꯅꯍꯥꯟ ꯇꯔꯥꯃꯉꯥꯅꯤ ꯄꯥꯟꯕꯗ ꯄꯨꯔꯅꯤꯃꯥ ꯑꯣꯏꯒ꯭ꯔꯤꯗꯣ ꯇꯔꯥꯅꯤꯄꯥꯜ ꯄꯥꯟ ꯅꯪ ꯌꯨꯝ ꯂꯩ ꯃꯅꯨꯡ ꯇꯥꯕꯁꯨ ꯌꯥꯏ ꯀꯩꯅꯣ ꯅꯪ ꯅꯪ ꯅꯁꯥ ꯌꯥꯎꯅ ꯇꯧꯍꯧꯅ ꯐꯇ꯭ꯔꯣ
ꯍꯣꯏ ꯌꯥꯎꯔꯕꯨꯗꯤ ꯏꯁꯥ ꯌꯥꯎꯔꯗꯤ ꯇꯧꯔꯅꯤ ꯌꯥꯎꯇ꯭ꯔꯗꯤ
ꯀꯩꯁꯨꯕꯨꯗꯤ ꯀꯥꯏꯗꯦ ꯍꯥꯏꯕ ꯇꯧꯔꯅꯤꯗ ꯇꯧꯍꯣ ꯇꯧꯍꯣꯑꯣ ꯑꯗꯨꯝꯒꯤꯕꯨꯗꯤ ꯁꯠ ꯁꯠ ꯇꯧꯍꯧꯒꯗꯕꯅꯤ
ꯑꯗꯨꯗꯤ ꯂꯥꯏ ꯅꯤꯡꯕꯁꯨ ꯐꯖꯅ
ꯅꯪꯁꯦ
ꯇ꯭ꯋꯦꯟꯇꯤ ꯇꯨ ꯗꯩ ꯇ꯭ꯋꯦꯟꯇꯤ ꯐꯣꯔ ꯐꯥꯎ ꯗꯁꯥꯁꯤ ꯈꯔ ꯀꯟꯒꯅꯤ
ꯅꯪꯁꯦ ꯍꯣꯏ ꯍꯟꯗꯛꯀꯤ ꯍꯣꯏ ꯑꯩ ꯇ꯭ꯋꯦꯟꯇꯤ ꯁꯨꯔꯗꯅ ꯑꯥ
ꯇ꯭ꯋꯦꯟꯇꯤ ꯇꯨꯗꯩ ꯆꯍꯤ ꯇ꯭ꯋꯦꯟꯇꯤ ꯐꯣꯔ ꯕꯥꯎꯁꯦ
ꯑꯗꯨꯗꯤ ꯈꯔ ꯆꯦꯛꯁꯤꯜꯂꯣ ꯍꯥꯏꯀꯣ ꯅꯪ
ꯍꯣꯏ ꯇꯥꯎ ꯁꯤ ꯈꯔ ꯌꯥꯗꯕ ꯑꯣꯏꯒꯅꯤ ꯑꯗꯨꯝ ꯅꯥꯏꯔꯛꯀꯅꯤ
ꯎꯝ
ꯎꯝ
ꯎꯝ ꯃꯥ ꯂꯛꯀꯤ ꯏꯁꯇꯣꯟ ꯑꯣꯏꯅ ꯑꯃ ꯁꯤ ꯑꯣꯌꯦ
ꯎꯝ
ꯀ꯭ꯔꯤꯁꯤꯡ ꯃꯔꯤꯒ ꯈꯪꯗꯦ ꯃꯉꯥ ꯂꯤꯁꯤꯡ ꯃꯉꯥ ꯍꯥꯏꯔꯧꯕꯅꯦ ꯑꯗꯣ ꯂꯨꯄ ꯆꯥꯝꯃꯉꯥ ꯇꯥꯕꯤꯔꯛꯈꯤꯕꯅꯦ
ꯑꯗꯨꯃꯥꯏ ꯇꯧꯋꯦ ꯑꯁ ꯌꯥꯝ ꯇꯥꯡꯉꯤꯍꯦ
ꯂꯛꯀꯤ ꯏꯁꯇꯣꯟꯗꯤ ꯇꯥꯡꯉꯤ ꯀꯩꯅꯣ
ꯇꯥꯡꯉꯤ ꯑꯗꯨ ꯑꯣꯏꯖꯨ ꯂꯤꯁꯤꯡ ꯃꯔꯤ ꯑꯣꯏꯗꯤ
ꯇꯥꯡꯕꯅꯦ꯫
ꯎꯝ꯫
ꯂꯥꯏ ꯈꯨꯔꯨꯝꯗꯧ ꯃꯌꯥꯝꯖꯤꯅ ꯈꯪꯗꯦ ꯈꯣꯏ ꯏꯃꯨꯡꯒꯤ ꯈꯨꯔꯨꯝꯕ꯫ ꯑꯣ ꯈꯨꯂꯥꯛ ꯈꯨꯨꯝꯕꯁꯤ ꯑꯃ ꯑꯩ ꯈꯛꯇ ꯅꯠꯇꯦ꯫ ꯑꯩꯈꯣꯏ ꯁꯥꯡꯂꯤꯁꯨ ꯌꯥꯎꯔꯛꯏ ꯏꯃꯣꯏꯅꯨ ꯈꯨꯔꯨꯝꯃꯣ ꯁꯥꯅ ꯃꯍꯤꯁꯨ ꯈꯨꯔꯨꯝꯃꯨ ꯑꯍꯨꯝ ꯑꯣꯏ ꯑꯩꯈꯣꯏ ꯕꯦꯅꯥꯎꯖꯨ ꯈꯨꯔꯨꯝꯃꯣꯌꯦ ꯑꯩꯁꯨ ꯈꯨꯔꯨꯝꯃꯣꯌꯦ꯫
ꯎꯝ꯫
ꯃꯤ ꯏꯃꯨꯡꯒꯤ ꯇꯣꯉꯥꯟ ꯇꯣꯉꯥꯟ ꯇꯧꯔ ꯇꯧꯔꯦꯕ꯫
ꯍꯣꯏꯁꯨ ꯅꯍꯥꯟ ꯀꯣꯊꯤ ꯅꯍꯥꯟ ꯃꯨꯛ ꯌꯦꯡꯉꯨ ꯇꯧꯋꯦ ꯑꯗꯨ ꯑꯗꯨꯃꯥꯏꯅ ꯑꯩꯁꯨ ꯈꯣꯏꯔꯝꯃꯣ ꯑꯗꯨꯃꯅꯗ ꯂꯣꯏ ꯍꯥꯏꯕꯅꯤ꯫
ꯀꯣꯊꯤ ꯌꯦꯡꯗꯔꯤ ꯍꯥꯏꯕ꯫ ꯈꯨꯊꯦ ꯌꯦꯡꯗꯕꯤꯗꯅꯤ ꯍꯥꯏꯔꯛꯏꯁꯤ꯫
ꯑꯩ꯫ ꯂꯩꯃꯥꯡ ꯐꯝꯃꯒ꯫
ꯐꯝ ꯃꯣꯏꯒꯤ ꯑꯃ ꯂꯥꯏ ꯑꯝ ꯂꯩ ꯂꯥꯏꯁꯪꯃꯆꯥ ꯇꯥꯏꯞꯇ ꯂꯩꯔꯝꯃꯦ ꯑꯗꯨ꯫ ꯀꯩꯏꯝꯇ ꯊꯥꯗꯣꯛꯑꯣ ꯍꯥꯏꯔꯛꯏ꯫
ꯎꯝ꯫
ꯑꯗꯣ ꯅꯨꯄꯥꯗꯣ ꯃꯁꯥꯗꯣ ꯑꯗꯨꯝ ꯀꯩꯗꯧꯕꯦꯅꯣꯝ ꯐꯥꯎꯔꯛꯄꯩꯔꯥ ꯀꯩꯗꯧꯕꯩꯅꯣ꯫ ꯃꯥꯔꯝ꯫
ꯑꯗꯨꯅꯤ꯫
ꯐꯖꯅ ꯍꯥꯏꯔꯛꯑꯦ ꯌꯥꯝ ꯁꯦꯡꯅ ꯁꯦꯡꯅ ꯍꯥꯏꯔꯛꯑꯦ ꯍꯥꯏꯗꯤ ꯆꯨꯝꯅ꯫ ꯍꯥꯏꯗꯤ ꯆꯨꯝꯅ ꯍꯥꯏꯔꯛꯑꯦ ꯍꯥꯏꯇꯥꯔꯦ꯫
ꯎꯝ꯫
ꯑꯩꯈꯣꯏ ꯏꯃꯨꯡꯗꯤ ꯁꯨꯃꯥꯏ ꯇꯧꯋꯤ ꯈꯣꯠꯂꯤ꯫
ꯎꯝ ꯕꯣꯏꯅꯥꯎꯒꯤ ꯑꯇꯩ ꯑꯗꯨꯗꯔꯁꯨ ꯑꯩꯈꯣꯏ ꯕꯣꯏꯅꯥꯎꯒꯤ ꯀꯦꯔꯦꯛꯇꯔ ꯋꯥꯏꯁꯁꯦ꯫
ꯐꯖꯅ ꯑꯁꯦꯡ ꯆꯨꯝꯅ ꯍꯥꯏꯔꯛꯑꯦꯕ꯫
ꯕꯦꯔꯥꯅꯤꯍꯦ꯫
ꯈꯪꯗꯦ ꯅꯤꯌꯝ ꯆꯨꯝꯅ ꯍꯥꯏꯔꯛꯄꯔ ꯌꯦꯡꯉꯨ ꯑꯩ ꯊꯥꯖꯗꯕꯁꯤ꯫
ꯁꯨꯃꯥꯏꯒ ꯇꯧꯔꯝ ꯀꯨꯊꯤ ꯌꯦꯡꯕꯗꯗꯤ ꯍꯥꯏꯔꯛꯑꯣꯏ꯫
ꯎꯝ꯫ ꯑꯗꯨ ꯅꯪ ꯀꯨꯊꯤ ꯑꯃꯨꯛꯀ ꯌꯦꯡꯊꯣꯛꯈꯤꯒꯦ ꯈꯜꯂꯤꯔꯕ꯫
ꯀꯨꯊꯤ ꯑꯃꯨꯛ ꯌꯦꯡꯉꯨꯁꯤꯔ ꯈꯜꯂꯤꯕꯅꯤ ꯍꯌꯦꯡꯗꯣ꯫
ꯌꯦꯡꯊꯣꯛꯑꯣ ꯑꯗꯨꯗꯤ꯫
ꯆꯨꯝꯕꯨꯗꯤ ꯆꯨꯝꯅ ꯍꯥꯏꯔꯛꯑꯦ
ꯇꯜꯂꯦ ꯕꯤꯠ ꯌꯥꯝ ꯂꯩꯇꯦ ꯌꯦꯉꯣ꯫ ꯃꯌꯥꯝꯕꯨꯗꯤ ꯌꯥꯝꯃꯦꯀꯣ ꯑꯗꯨ ꯀꯩꯅꯣ ꯇꯧꯍꯧ ꯃꯊꯪꯗꯗꯤ꯫ ꯅꯦ ꯐꯣꯟꯗ ꯔꯦꯀꯣꯔꯗꯤꯡ ꯇꯧꯍꯧꯒꯦ ꯍꯥꯏꯌꯨ꯫
ꯑꯗꯨꯕꯨꯗꯤ ꯇꯧꯔꯅꯤ ꯍꯌꯦꯡꯕꯨꯗꯤ ꯇꯧꯔꯅꯤ꯫ ꯐꯣꯟꯗ ꯇꯧꯍꯧꯔꯅꯤ꯫
ꯈꯣꯏ ꯈꯔ ꯇꯣꯏ ꯌꯦꯡꯕꯅꯤꯅ ꯐꯣꯟ ꯔꯦꯀꯣꯔꯗꯤꯡ ꯇꯧꯍꯧꯒꯦꯔꯥ ꯑꯗꯨꯝ ꯍꯥꯏꯔꯄꯅꯤ ꯍꯪꯛꯄꯅꯤ ꯇꯧꯍꯧꯒꯦ ꯍꯥꯏꯌꯣ ꯑꯗꯣ ꯇꯧꯍꯧꯒꯦ ꯍꯨ ꯑꯥꯔ ꯌꯨ꯫
ꯎꯝ꯫ ꯑꯩꯈꯣꯏ ꯏꯃꯨꯡꯗꯒ ꯂꯥꯏꯒꯤ ꯅꯨꯡ ꯑꯃꯒ ꯂꯩ ꯑꯩꯈꯣꯏ ꯕꯥꯕꯨꯗꯤ ꯃꯅꯥ ꯃꯁꯤꯡ ꯌꯥꯝ ꯊꯩꯗꯅꯥ ꯃꯥꯒꯤ
ꯎꯝ ꯎꯝ
ꯒꯝꯂꯥꯗ ꯀꯩꯁꯨꯝ ꯅꯨꯡ ꯑꯗꯨꯝ ꯊꯝꯕꯅꯦꯕ ꯃꯥꯗꯤ ꯑꯗꯨꯝ
ꯎꯝ
ꯀꯥꯏ ꯀꯥꯏꯗꯩꯅꯣ ꯈꯨꯜꯂꯒ ꯑꯗꯨ ꯂꯥꯏꯒꯤ ꯅꯨꯡ ꯑꯃ ꯂꯩꯔꯝꯃꯦꯕ ꯏꯃꯨꯡꯗ ꯄꯨꯁꯤꯟꯒꯅꯨ ꯐꯠꯇꯦ ꯈꯣꯠꯇꯦ ꯂꯥꯏ ꯏꯃꯨꯡꯒꯤ ꯂꯥꯏꯒ ꯌꯥꯅꯇꯦ ꯅꯣꯡꯗꯁꯨ ꯄꯨꯁꯤꯟꯒꯅꯨ ꯑꯗꯨꯒ ꯀꯩꯒꯨꯝꯕ ꯂꯥꯏ ꯈꯨꯔꯨꯝꯕ ꯀꯥꯟꯗ ꯑꯩꯈꯣꯏ ꯈꯨꯔꯨꯝꯕ ꯑꯃ ꯂꯩꯔꯤ ꯑꯄꯥ ꯑꯗꯨ ꯈꯨꯔꯨꯝꯕꯗ ꯄꯨꯈꯤꯗꯔꯥ ꯅꯠꯇ꯭ꯔꯗꯤ ꯇꯨꯔꯦꯟꯗꯔꯥ ꯊꯥꯗꯧꯋꯣ
ꯎꯝ
ꯏꯃꯨꯡꯗꯗꯤ ꯄꯨꯁꯤꯟꯂꯨꯔꯅꯨ ꯄꯥꯏꯁꯨ ꯄꯥꯏꯔꯨꯔꯅꯨ ꯑꯗꯨ ꯃꯊꯪꯗꯗꯤꯁꯨ ꯑꯇꯣꯞꯄ ꯑꯃ ꯈꯨꯜꯂꯨꯔꯅꯨ ꯅꯨꯡꯒꯨꯝꯕꯁꯤꯗꯤ ꯌꯥꯝ ꯂꯨꯏ